ꯍꯂꯣ ꯍꯜꯂꯣ ꯅ꯭ꯔꯣ ꯑꯥ ꯇꯥꯕ꯭ꯔꯣ
ꯏ ꯇꯏ ꯇꯥꯗꯕꯔ
ꯀꯥꯏ ꯐꯥꯎ ꯇꯥꯕ ꯂꯩꯌꯨꯝ ꯃꯊꯛꯀꯤ ꯐꯥꯎ ꯇꯥꯕ꯭ꯔꯥ
ꯍꯣꯏ ꯑꯣ
ꯅꯣꯡꯣꯌꯌꯣꯝꯒꯤ ꯅꯣꯌꯝꯗ ꯂꯩꯕ ꯃꯊꯥꯛꯀꯤ ꯑꯃ ꯃꯈꯥꯒꯤ ꯃꯊꯛꯀꯤꯗꯣ
ꯎꯝ
ꯑꯗꯨꯗ ꯌꯨꯝ ꯍꯣꯡꯈ꯭ꯔꯕ꯭ꯔꯥ
ꯍꯣꯏ ꯍꯣꯏ ꯍꯣꯏ ꯑ ꯍꯅꯨꯕꯤꯗꯨ ꯄꯁꯤꯈ꯭ꯔꯦ
ꯍꯣꯡꯒ꯭ꯔꯥ ꯍꯥꯏꯕ ꯍꯣꯡꯈ꯭ꯔꯕ꯭ꯔꯥ ꯍꯥꯥ
ꯍꯣꯏ ꯁꯤꯈ꯭ꯔꯦꯕ
ꯀꯔꯤ ꯍꯥꯏꯕ ꯑꯦ ꯀꯔꯝ ꯀꯥꯟꯗꯒꯤ ꯀꯔꯝ ꯀꯥꯂꯤꯁꯤꯕ ꯎꯝ
ꯇꯨꯝꯕ ꯀꯥꯟꯗ ꯁꯤꯈ ꯀ꯭ꯔꯤꯁꯟꯅꯥꯗꯦ
ꯀꯔꯤ ꯃꯥꯗꯣ ꯌꯥꯝꯁꯤꯅꯤꯡꯈ꯭ꯔꯖꯥꯠꯂꯣꯀꯣ ꯑꯗꯨꯗꯤꯀꯣ ꯁꯅꯤꯒ ꯑꯣꯔ ꯃꯅꯤ ꯀꯊꯗꯤ
ꯎꯝ ꯅꯍꯥꯟꯗꯨꯅ ꯁꯤꯔꯒꯦꯅ ꯑ ꯍꯣꯏꯁꯨ ꯑꯁ ꯅꯪ ꯁꯤꯅꯤꯡꯉꯗꯤ ꯀꯔꯤꯒꯤ ꯑꯩꯈꯣꯏꯅ ꯈꯥꯝꯒꯗꯕꯅꯣ ꯍꯥꯏꯅ ꯍꯣꯏ ꯅꯪꯊ ꯅꯪ ꯊꯣꯛ ꯊꯣꯛꯄ ꯇꯧꯈ꯭ꯔꯣ ꯍꯥꯏꯔꯒꯦ ꯃꯥꯗꯣ ꯅꯣꯡꯉꯥꯜꯂꯛꯄꯗ ꯑꯗꯨꯝ ꯂꯣꯏꯁꯤꯜꯂꯒ ꯂꯩꯏꯔꯝꯃꯦ
ꯑꯁ ꯌꯥꯝ ꯅꯨꯡꯁꯤꯑꯀꯣ ꯑꯣ ꯍ ꯅꯨꯨꯕꯤꯗꯣ ꯂꯥꯛꯀꯦ ꯂꯥꯛꯀꯦ ꯍꯥꯏꯅ ꯈꯜꯍꯜꯂꯦꯗ ꯏꯁꯁ ꯑꯩꯗꯤ ꯌꯥꯝ ꯅꯨꯡ ꯁꯤꯍꯦ ꯂꯥꯛꯀꯦ ꯂꯥꯛꯀꯦ ꯍꯥꯏꯗꯅ ꯈꯜꯂ ꯂꯩꯔꯝꯃꯒ
ꯅꯪꯒ ꯍꯥꯟꯅ ꯈꯪꯅꯔꯝꯃꯦꯍꯦ
ꯀꯨꯠꯅꯔꯝꯕꯅꯦ ꯑꯁ
ꯎ ꯗꯨꯒꯤꯅꯤ ꯑꯗꯣ ꯅꯪꯕꯨ ꯀꯥꯎꯕꯤꯌꯣ ꯍꯥꯏꯕꯅꯦ ꯑꯗꯣ ꯑꯩꯈꯣꯏꯁꯨ ꯁꯪꯗꯕꯀꯣ
ꯎꯝ
ꯅꯪꯁꯨ ꯊꯝꯃꯣꯏ ꯅꯨꯡꯉꯥꯏꯇꯕ ꯇꯧꯅꯨꯗ
ꯏꯁ ꯉꯔꯥꯡꯗꯤ ꯉꯔꯥꯡꯗ ꯇꯨꯝꯗ꯭ꯔꯦꯅꯦ
ꯇ꯭ꯔꯅꯤꯅ ꯑꯣ
ꯍꯨꯖꯤꯛ ꯂꯩꯇꯕꯅꯤꯅ ꯅꯪꯉꯣꯟꯗ ꯑꯃꯨꯛ ꯍꯧꯖꯤꯛꯇꯤ ꯂꯩꯇꯕꯅꯤꯅ ꯅꯪꯉꯣꯟꯗ ꯑꯃꯨꯛ ꯇꯥꯔꯅꯤ ꯍꯧꯖꯤꯛꯇꯤ
ꯑꯣ
ꯅꯪꯉꯣꯟꯗ ꯑꯃꯨꯛ ꯊꯥꯔꯤꯅꯦ ꯍꯧꯖꯤꯛꯇꯤ ꯀꯩꯅꯣ ꯅꯣꯏ ꯌꯨꯝꯒꯤ ꯅꯣꯏ ꯌꯨꯝꯒꯤ ꯃꯄꯥꯟꯗ ꯂꯩꯕ ꯃꯅꯨꯡꯒꯤꯗꯣ ꯌꯨꯝ ꯌꯨꯝ ꯁꯥꯕ ꯂꯣꯏꯈ꯭ꯔꯥꯕ꯭ꯔꯥ
ꯂꯣꯏꯗ꯭ꯔꯤꯗ ꯑꯗꯨꯗꯤ ꯅꯪꯕꯨ ꯉꯥꯏꯔ ꯂꯩꯌꯦ
ꯂꯩꯩꯁꯥꯕꯤ ꯍꯅꯨꯕꯤꯗꯣ ꯇꯩꯁꯨ
ꯑꯝ ꯅꯪ ꯅ ꯍꯅꯨꯕꯤ ꯈꯛꯇ ꯊꯤꯔꯤꯁꯦ ꯀꯔꯤꯅꯣ ꯂꯩꯁꯥ
ꯍꯅꯨꯕꯤꯗꯤ ꯌꯥꯝꯐꯖꯔꯤ ꯁꯤꯗꯤ ꯑꯩꯍꯥꯏ ꯍꯅꯨꯕꯤ ꯍꯥꯏꯖꯦ ꯃꯤꯒꯤ ꯃꯤꯡꯅꯤꯍꯦ ꯅꯪꯗꯤ ꯑꯍꯟ ꯑꯍꯟꯁꯤꯡ ꯈꯜꯂ ꯂꯩꯕ ꯃꯥꯜꯂꯤ ꯅꯪ
ꯎꯝ ꯑꯈꯣꯏꯗ ꯍꯅꯨꯕꯤ ꯌꯥꯝ ꯍꯥꯟꯅꯨꯗꯕ ꯂꯩꯕꯀꯣ ꯎꯝ ꯌꯥꯝ ꯍꯅꯨꯕ ꯂꯩꯕ ꯍꯅꯨꯕꯤ ꯂꯩꯕ ꯑꯗꯨ ꯍꯅꯨꯕꯤ ꯈꯛ ꯇ ꯍꯪꯉꯨꯅꯨꯅꯦ ꯍꯅꯨꯕꯥꯕꯨꯁꯨ ꯍꯪꯉꯨꯅꯦ ꯃꯥꯗꯣ
ꯍꯅꯨꯕꯤ
ꯌꯥꯝ ꯅꯨꯡꯉꯥꯏꯇ꯭ꯔꯒ ꯂꯩꯕꯅꯦ
ꯅꯠꯇꯦ ꯅꯪ ꯐꯤꯂꯝ ꯀꯨꯝꯅꯤꯡꯕ꯭ꯔꯥ ꯑꯩ ꯗꯥꯏꯔꯦꯛꯇꯔꯅꯦ ꯑꯩ ꯗꯥꯏꯔꯦꯛꯇꯔꯅꯦ
ꯑꯗꯨꯗꯤ ꯇꯜꯂꯦꯗ
ꯗꯥꯏꯔꯦꯛꯇꯔꯅꯦ ꯐꯤꯂꯝ ꯑꯅꯤꯗꯤ ꯄꯨꯊꯣꯛꯈ꯭ꯔꯦ
ꯑꯣ ꯌꯥꯏꯌꯦ
ꯑꯃꯅ ꯅꯪ ꯅꯪ ꯌꯦꯡꯗ꯭ꯔꯤꯕ꯭ꯔꯥ ꯀꯩꯅꯣꯗꯣ ꯅꯨꯡꯁꯤꯕꯤ ꯆꯥꯛ ꯆꯥꯔꯝꯗꯥꯏꯗꯣ ꯂꯝꯝꯃꯤꯡꯗꯨ ꯅꯨꯡꯁꯤꯕꯒꯤ ꯆꯥꯛ ꯆꯥꯔꯝꯗꯥꯏꯗ
ꯑꯣ ꯆꯥꯛꯍꯥꯎꯒꯨꯝꯕꯗꯤ ꯍꯥꯏꯕ ꯍꯥꯏꯕ ꯌꯥꯗ꯭ꯔꯣ
ꯏꯁ ꯑꯗꯨꯗ ꯂꯣꯏ ꯌꯥꯎꯈ꯭ꯔꯕꯅꯦ ꯅꯨꯡꯁꯤꯕꯒꯤ ꯆꯥꯛ ꯆꯥꯔꯝꯗꯥꯏꯗꯀꯣ ꯑꯁ ꯌꯥꯝ ꯍꯥꯎꯕꯅꯦ ꯍꯧꯖꯤꯛ ꯍꯧꯖꯤꯛ ꯑꯃ ꯄꯨꯊꯣꯛꯀꯦ ꯇꯧꯔꯤꯁꯤꯅ ꯊꯨꯡꯅꯕꯒꯤ ꯃꯍꯨꯠꯇ ꯊꯨꯡꯅꯕ ꯍꯥꯏꯅꯀꯣ
ꯑꯥꯍ
ꯅ ꯑꯗꯨꯟ ꯑꯗꯨꯏꯗꯣ ꯅꯨꯄꯤꯒꯤ ꯔꯣꯜꯗꯣ ꯂꯧꯒꯗꯕꯗꯣ ꯈꯔ ꯋꯥꯠꯄ ꯍꯥꯏꯇꯥꯔꯦ ꯅꯪ ꯈꯦꯠ ꯈꯔ ꯍꯩꯒꯗꯕ ꯃꯥꯜꯂꯤꯅꯦ ꯁꯠꯊꯤꯕꯅꯤꯅ ꯌꯥꯗꯧ ꯃꯥꯟꯗꯦ ꯍꯥꯏꯕ꯭ꯔꯥ ꯁꯠꯊꯤꯕꯅꯤꯅ ꯎꯝ ꯊꯤꯔꯁꯨ ꯀꯩꯏꯁꯨ ꯀꯥꯏꯗꯦ ꯑꯗꯨꯝ ꯐꯖꯩ ꯍꯥꯏꯅ ꯂꯧꯔꯒꯦ
ꯑꯁ ꯑꯁꯤꯗꯤ ꯀꯔꯤꯅꯣ ꯑꯩꯁꯦ ꯍꯔꯥꯎꯒꯗꯧꯕ꯭ꯔꯥ ꯑꯗꯨꯒ
ꯑꯗꯨ ꯀꯨꯝꯈ꯭ꯔꯣꯀꯣ ꯑꯗꯨ ꯑꯗꯨ ꯅꯪ ꯂꯥꯛꯈ꯭ꯔꯣꯀꯣ ꯅꯪ ꯅꯨꯄꯤꯒꯤꯔꯣꯗ ꯅꯪꯕꯨ ꯊꯝꯃꯒꯦ
ꯍꯣꯏ ꯍꯣꯏ ꯊꯝꯔꯝꯃꯣ ꯊꯝꯔꯝꯃꯣ
ꯊꯞꯂꯝꯒꯦ ꯑꯁ ꯅꯨꯄꯥꯒꯤ ꯅꯨꯄꯥꯗꯨꯗꯤ ꯃꯁꯛ ꯌꯥꯝ ꯊꯤꯌꯦꯀꯣ
ꯑꯣ ꯅꯪꯗꯤ ꯑꯩꯁꯨ ꯊꯤꯕꯅꯤꯅ ꯑꯗꯨꯝ ꯆꯞ ꯃꯥꯟꯅꯔ
ꯑꯁ ꯅꯪꯗꯤ ꯐꯖꯩꯍꯦ ꯅꯪꯗꯤ ꯃꯤꯁ ꯃꯅꯤꯄꯨꯔꯒ ꯊꯣꯔꯛꯄ ꯌꯥꯈ꯭ꯔꯕ ꯌꯥꯔꯕꯅꯦ ꯅꯪꯅ ꯄꯪꯕꯒꯤꯅꯦ ꯊꯣꯛꯔꯛꯇ꯭ꯔꯤꯁꯦ
ꯊꯒꯠꯆꯔꯤ
ꯏꯁ ꯆꯝꯗ꯭ꯔꯣ ꯑꯩꯅ ꯍꯥꯏꯕꯗꯣ
ꯆꯨꯝꯃꯤꯗ ꯅꯪꯅ ꯅꯪꯅ ꯍꯥꯏꯔꯗꯤ ꯀꯔꯤꯒꯤ ꯂꯥꯟꯅꯤ
ꯅꯍꯥꯟ ꯑꯩ ꯅꯣꯏ ꯌꯨꯝꯗ ꯂꯥꯛꯑꯒ ꯅꯣꯏ ꯃꯥ ꯄꯪꯐꯨꯅ ꯅꯣꯏ ꯃꯥ ꯄꯪꯐꯨꯗ ꯐꯨꯕꯗꯣ ꯅꯪꯕꯨ ꯀꯔꯤꯒꯤ ꯐꯤꯂꯝ ꯀꯨꯝꯍꯟꯗ꯭ꯔꯤꯅꯣ ꯑꯩꯅ ꯐꯨꯕꯅꯤ ꯅꯣꯏ ꯏꯃꯥꯗ
ꯑꯣ ꯑꯗꯨꯒꯤ ꯃꯔꯝꯗꯔ ꯑꯗꯨ ꯅꯕꯅꯤ ꯈꯠꯅꯕꯅꯤꯅ ꯑꯩꯁꯨ ꯀꯤꯔꯒ ꯆꯪꯗ꯭ꯔꯕꯀꯣ
ꯎꯝ ꯅꯪ ꯑꯗꯨꯗ ꯅꯪ ꯀꯩꯅꯣ ꯎꯝ ꯋꯥꯁꯔꯨꯝꯗ ꯊꯤ ꯐꯥꯔꯒ ꯂꯩꯥꯕ ꯃꯥꯜꯂꯦꯀꯣ ꯑꯗꯨ ꯅꯨꯃꯤꯠꯇꯣ ꯕꯣꯡ ꯄꯣꯡ ꯄꯣꯡ ꯑꯗꯨꯃꯥꯏꯅ ꯇꯥꯔꯒꯥ ꯃꯈꯣꯟ ꯇꯥꯕ ꯇꯥꯏꯌꯦ ꯃꯈꯣꯟꯗꯣ
ꯑꯣ ꯐꯥꯏꯔꯥꯗꯤ ꯃꯈꯣꯟꯗꯤ ꯇꯥꯒꯗꯕꯅꯤꯅ
ꯎꯝ ꯑꯁ ꯑꯗꯨ ꯑꯁ ꯅꯪ ꯊꯤ ꯅꯝꯗꯣ ꯑꯁꯇ ꯅꯝꯊꯤ ꯑꯦ ꯑꯩ ꯃꯝ ꯅꯝ ꯊꯤ ꯃꯥꯡꯅ ꯑꯁ
ꯅꯣꯏꯗꯤ
ꯎꯝ ꯅꯨꯄꯤꯖꯔꯡꯁꯤ ꯌꯣꯟꯆꯥꯛ ꯆꯥꯛꯔꯒ ꯐꯥꯏꯗꯣꯛꯔꯀꯥꯟꯗꯅꯦ ꯑꯁ ꯅꯝꯇꯤꯗꯤ
ꯃꯤꯅꯗꯤ ꯅꯨꯡꯁꯤꯌꯦ ꯍꯥꯏꯕꯅꯦ ꯑꯗꯨ ꯃꯅꯝ ꯐꯥꯎꯁꯨ ꯅꯨꯡꯁꯤꯕꯅꯦ ꯅꯨꯄꯤꯕꯨ ꯅꯨꯡꯁꯤꯔ ꯅꯨꯡꯁꯤꯔꯗꯤ ꯑꯗꯨꯐꯥꯎꯁꯨ ꯑꯗꯨꯝ ꯉꯝꯒꯗꯕ
ꯎꯝ ꯑꯩꯗꯤ ꯅꯨꯁꯤꯗꯦ ꯊꯤꯅꯝꯅꯤ
ꯅꯪꯕꯨ ꯅꯨꯡꯁꯤꯔꯗꯤ ꯂꯥꯁꯇ ꯅꯪꯒꯤ ꯆꯤꯟꯗ ꯅꯝ ꯃꯣꯏ ꯊꯣꯛꯄꯤꯒꯦ ꯃꯣꯏ ꯊꯣꯛꯄꯤꯒꯦ ꯍꯥꯏꯔꯛꯒꯅꯤ ꯅꯝꯃꯣ ꯅꯝꯃꯣ ꯍꯥꯏꯅ ꯅꯣꯛꯅꯨꯅꯦ ꯅꯪ ꯐꯥꯏꯟ ꯂꯧ ꯅꯪ ꯅꯣꯛꯄꯒꯤ ꯐꯥꯏꯟ ꯂꯧꯋꯣꯔ
ꯃꯤꯗꯤ ꯍꯥꯏꯗꯣꯛꯇꯕꯅꯤꯀꯣ ꯅꯪꯁꯨ ꯑꯗꯨ ꯃꯤ ꯑꯇꯣꯞ ꯗ ꯑꯗꯨꯝ ꯇꯝꯃꯣ
ꯑꯗꯨ ꯅꯣꯡꯃ ꯋꯥꯏ ꯈꯨ ꯐꯥꯕꯀꯣ ꯇꯥꯕ꯭ꯔꯣ ꯅꯣꯡꯃ ꯋꯥꯏ ꯈꯨꯋꯥꯏꯈꯨꯗꯣ ꯐꯥꯎꯋꯣ ꯀꯣ
ꯑꯥ
ꯋꯥꯏꯈꯨꯗꯣ ꯐꯥꯔꯦ ꯅꯪꯒꯤ ꯅꯥꯇꯣꯟꯗꯣ ꯆꯦꯛꯍꯜꯂꯣ ꯑꯃ ꯂꯩꯅ ꯆꯞꯍꯜꯂꯣ ꯅꯇꯣꯟꯗ
ꯑꯥ
ꯏ ꯊꯣꯛꯂꯛꯗꯤ ꯏ ꯊꯣꯛꯂꯛꯑꯣꯌꯦ
ꯑꯣ
ꯃꯇꯠ ꯃꯇꯠ ꯃꯇꯠ ꯃꯇꯠ ꯅꯪꯩꯅ ꯇꯣꯟ ꯏꯁ ꯃꯇꯝ ꯑ ꯅꯪ ꯅꯥꯇꯣꯟꯗꯣ ꯆꯨꯞꯍꯜꯂꯣ ꯑꯗꯨꯒ ꯆ ꯑꯦ ꯆꯞꯍꯜꯂꯣ ꯂꯥꯁꯇ ꯃꯇꯣꯟꯗꯣ ꯃꯨꯠꯇꯅꯕ ꯑꯗꯨ ꯑꯣꯏꯔꯗꯤ ꯀꯔꯤꯃꯜꯂꯥꯛꯑꯅꯤ ꯃꯤ ꯅꯪ ꯅꯪ ꯅꯥꯇꯣꯟ ꯂꯩꯇ꯭ꯔꯗꯤ ꯀꯔꯤ ꯍꯥꯏꯔꯛꯀꯗ꯭ꯔꯥ
ꯀ ꯐꯠꯇꯕ ꯑꯩꯈꯣꯏꯗꯣ ꯋꯥꯩꯈꯨꯅ ꯆꯤꯛꯄꯤꯔꯗꯤ ꯐꯩ ꯍꯥꯏꯕꯅꯦ
ꯅꯪꯁꯤ ꯏꯗ ꯅꯥꯞ ꯌꯥꯝ ꯌꯥꯡꯒꯗꯕ ꯃꯥꯜꯂꯦ ꯑꯗꯨꯪ
ꯍꯥꯥ
ꯅꯪ ꯅ ꯇꯣꯟꯗ ꯅꯪꯒꯤ ꯅꯥꯞ ꯌꯥꯝ ꯂꯩꯒꯗꯕ ꯃꯥꯜꯂꯦ ꯍꯥꯏꯕ
ꯃꯐꯝꯅꯤꯅ ꯑꯗꯨꯗ ꯃꯐꯝꯅꯤꯅ
ꯃꯣꯏꯒꯗ ꯂꯩꯥꯏꯇꯦ
ꯅꯞ ꯂꯩꯇ꯭ꯔꯒ ꯃꯤ ꯍꯤꯡꯅꯕ ꯂꯩꯕ꯭ꯔꯣꯅꯦ
ꯑꯁ ꯆꯥꯛ ꯆꯥꯔꯝ ꯆꯥꯛ ꯆꯥꯔꯝꯗꯥꯏꯗꯒ ꯈꯔ ꯇꯧꯊꯣꯛ ꯑꯒ ꯃꯦꯠꯁꯟꯂꯒꯥ ꯊꯨꯝꯕꯅꯦ ꯊꯨꯝꯕꯅꯦ
ꯑꯗꯨꯒꯤ ꯑꯗꯨꯒꯤ ꯅꯠꯇ꯭ꯔꯣ ꯅꯪꯅ ꯀꯣꯜ ꯇꯧꯅꯤꯡꯉꯔꯤꯁꯤꯅꯦ
ꯑꯗꯨꯒꯤ ꯅꯠꯇ꯭ꯔꯣ ꯅꯪꯅ ꯅꯨꯡꯁꯤꯔꯤꯗꯣ
ꯍꯣꯏ ꯑꯗꯨꯁꯨ ꯆꯨꯝꯃꯤꯅꯦ ꯑꯁ ꯑꯁꯦꯡꯕ ꯑꯁ ꯉꯔꯥꯡꯅꯥ ꯑꯩꯒꯤ ꯃꯪꯗ ꯅꯪꯕꯨ ꯎꯑꯦ ꯑꯩꯒꯤ ꯃꯪꯗ ꯅꯪꯕꯨ
ꯏꯕꯥꯅꯤ ꯀꯔꯤ ꯇꯧꯕ꯭ꯔꯥ
ꯅꯪ ꯃꯅꯤꯡꯗ ꯂꯦꯞꯄꯒ ꯑꯁ ꯑꯩꯅꯪ ꯑꯩ ꯅꯪꯕꯨ ꯌꯥꯝ ꯅꯨꯡꯁꯤꯌꯦ ꯑꯩ ꯅꯪꯕꯨ ꯌꯥꯝ ꯅꯨꯡꯁꯤꯌꯦ ꯍꯥꯏꯔꯦꯗꯤ
ꯑꯣ ꯐꯤꯂꯝ ꯀꯨꯝꯔꯒ ꯂꯩꯔꯝꯃꯦ
ꯅꯪꯗ ꯈꯨꯝꯐꯥꯎ ꯈꯨꯝꯕꯤꯔꯗꯤ ꯌꯥꯝꯅ ꯄꯥꯎ
ꯇꯕ꯭ꯔꯥ
ꯀꯥꯏꯗꯤ ꯏꯁꯩ ꯅꯣꯏ ꯅꯪꯗ ꯌꯥꯝ ꯄꯣꯡꯉꯦ ꯑꯗꯨ ꯃꯇꯥꯡꯗꯣ ꯈꯨꯝꯐꯥꯎ ꯈꯨꯝꯕꯤꯔꯛꯇꯦ ꯌꯦꯡꯐꯥꯎ ꯌꯦꯡꯕꯤꯔꯛꯇꯦ ꯌꯥꯝ ꯄꯣꯡꯉꯤ ꯄꯤꯠ ꯂꯩꯇꯦ ꯑꯁ ꯐꯖꯅ ꯀꯞꯈꯤꯑꯦ ꯅꯪꯒꯤ ꯗꯃꯛ
ꯕꯤꯒꯦꯀꯣ
ꯀꯅꯥꯕꯨꯣ ꯅꯪꯕꯨ ꯏꯊꯟꯗꯅ ꯅꯪꯕꯨ ꯆꯩꯅꯤꯡꯉꯥꯏ ꯀꯃꯥꯏꯅ ꯆꯥꯏꯅꯤꯡꯉꯥꯏ ꯏꯊꯥꯟ ꯇꯥꯅꯥ ꯅꯪꯕꯨ
ꯉꯁꯤ ꯉꯁꯤ ꯑꯩ ꯃꯪꯗ ꯑꯃꯨꯛꯀ ꯆꯠꯂꯒꯀꯣ
ꯎꯝ ꯑꯥ ꯎꯝ ꯑꯁ ꯎꯝ ꯈꯔꯥ ꯎꯝ ꯅꯇꯥ ꯂꯥꯏꯔꯤ ꯇꯣꯝꯃꯨꯀꯣ ꯑꯗꯨꯒ ꯅꯪꯒꯤ ꯃꯪꯗ ꯑꯃꯨꯛ ꯈꯔ ꯐꯖꯅ ꯃꯪꯉꯀꯟ ꯃꯈꯥ ꯑꯃꯨꯛ ꯑꯃꯨꯛꯀ ꯆꯠꯊꯣꯛꯑꯣ ꯑꯗꯨꯒ ꯅꯪꯗꯣ ꯀ
ꯍꯣꯏ ꯍꯥꯏꯕꯤꯒꯦ ꯍꯥꯏꯕꯤꯒ‌ꯦ
ꯀꯔꯤꯒꯤ ꯅꯪ ꯑꯁꯨꯃꯥꯏꯅ ꯇꯧꯕ꯭ꯔꯥ ꯍꯥꯏꯅꯀꯣ ꯍꯥꯏꯕꯤꯒꯦ
ꯀꯔꯤ ꯀꯔꯤ ꯆꯥꯕꯒꯦ ꯅꯪꯁꯦ ꯑꯗꯨꯃꯨꯛ ꯐꯖꯔꯤꯁꯦ ꯑꯁ
ꯆꯥꯛꯀ ꯏꯟꯁꯥꯡ
ꯁꯥ ꯆꯥꯃꯟꯕꯒꯤꯔ ꯁꯧꯒ꯭ꯔꯤ ꯆꯥꯕꯒꯤꯔ
ꯍꯣꯏ ꯑꯣꯏꯔꯝꯅꯤ
ꯑꯁ
ꯅꯠꯇꯦ ꯊꯔꯣꯏ ꯒꯨꯝꯕꯗꯣ ꯏꯔꯣꯟꯕ ꯌꯥꯝ ꯆꯥꯕꯒꯤꯅꯦ
ꯑꯝ ꯏꯔꯣꯟ ꯕꯗꯤ ꯆꯥꯒꯅꯣ
ꯊꯔꯣꯏꯗꯣ ꯑꯥ ꯃꯣꯔꯣꯛꯇꯨꯁꯨ ꯆꯥꯅꯤꯡꯉꯥꯏꯒꯤ ꯍꯪꯃꯅꯤꯅ ꯅꯠꯇ꯭ꯔꯗꯤ ꯄꯠꯀꯅꯤ
ꯏꯁ ꯄꯜꯂꯗꯤꯗꯨꯝ ꯂꯧꯊꯣꯛ ꯑ ꯂꯣꯏꯔꯣꯅ ꯑꯗꯨꯕꯨꯗꯤ ꯃꯣꯔꯣꯛꯗ ꯆꯥꯒꯅꯣ ꯑꯗꯨꯝ ꯑꯗꯨꯝ ꯊꯝꯃꯣ ꯃꯣꯔꯣꯛꯇꫭ ꯃꯣꯔꯣꯛꯇ ꯑꯗꯨꯝ ꯇꯝꯃꯥ ꯆꯥꯒꯅꯣ
ꯃꯣꯔꯣꯛꯇꯨꯅ ꯍꯦꯟꯅ ꯅꯨꯡꯁꯤꯕ ꯃꯥꯥꯟꯂꯤꯍꯦ
ꯑꯁ ꯑꯩꯗꯤ ꯇꯨꯝꯃꯤꯟꯅ ꯑꯩꯅ ꯃꯔꯣꯛꯀ
ꯅꯨꯡꯗꯥ ꯅꯨꯡꯗꯥ ꯅꯨꯡꯗꯥꯅ ꯇꯨꯃꯤꯟꯅꯩ
ꯇꯨ ꯒꯠꯆꯩꯀꯣ
ꯏꯁ ꯅꯨꯡꯁꯤꯅ ꯆꯥꯔꯒ ꯇꯨꯀꯠꯆꯩ ꯀꯣ ꯀꯥꯏꯅ
ꯆꯥꯕꯕꯨꯗꯤ ꯑꯃꯅꯤꯅꯥ ꯅꯪꯗꯤ ꯇꯨꯝꯃꯤꯟꯅꯕꯗꯨ
ꯎꯝ
ꯅꯣꯡꯉꯥꯜ ꯂꯛꯄꯗ ꯅꯨꯡꯉꯥꯏꯔꯝꯅꯤ
ꯅꯨꯡꯉꯥꯏ
ꯅꯨꯡꯉꯥꯏ ꯀꯥꯏꯅ
ꯐꯨꯅꯤꯡꯉ ꯐꯨꯔ
ꯏꯁ ꯃꯤꯕꯨ ꯄꯪꯐꯨ ꯐꯨꯕ ꯌꯥꯕ꯭ꯔꯥꯅꯦ
ꯅꯪ ꯉꯁꯥꯥꯏꯗꯩ ꯄꯪꯅꯣꯛ ꯅꯣꯛꯏ ꯁꯤꯗꯤ
ꯑꯗꯨꯒꯤ ꯐꯪꯐꯨ ꯐꯨꯕ
ꯅꯪ ꯄꯪꯅꯣꯛ ꯅꯣꯛꯏꯅ ꯑꯗꯨꯗꯤ ꯄꯪꯅꫭꯛ ꯄꯪꯐꯨꯗ ꯐꯨ ꯇꯥꯕ
ꯅꯣꯛ ꯅꯣꯛꯄꯕꯨꯗꯤ ꯅꯥ ꯗꯤꯅ ꯐꯨꯔꯗꯤ ꯅꯥꯅꯤꯅ
ꯑꯩ ꯃꯈꯣꯟ ꯇꯥꯔꯤꯁꯤꯗꯤ ꯅꯪ ꯅꯣꯛꯄꯒꯤ ꯑꯩꯗꯤ ꯅꯣꯛꯄꯒꯤ ꯃꯈꯣꯟ ꯇꯥꯅꯤꯡꯗꯦ ꯑꯗꯨꯏ ꯃꯈꯣꯟ ꯇꯥꯟ